ꯇꯥꯏ ꯇꯥꯏ ꯇꯥꯏ
ꯀꯩꯗꯧꯔꯤꯅꯣ
ꯑꯗꯨꯝ ꯇꯣꯡꯉꯦ
ꯑꯣ ꯇꯨꯝꯚꯅꯨꯍꯦ
ꯑꯁ ꯇꯨꯡꯗꯤ ꯇꯨꯝ ꯅꯤꯡꯈ꯭ꯔꯕꯅꯦ ꯈꯥꯡꯉꯒ ꯂꯩꯅꯦ
ꯈꯥꯡꯕꯅꯨ ꯍꯦ ꯇꯨꯝꯅꯤꯡꯕꯗꯤ ꯑꯗꯨꯝ ꯇꯨꯝꯈ꯭ꯔꯣ
ꯕꯣꯜ ꯌꯦꯡꯗꯔ꯭ꯥꯗꯤ
ꯕꯣꯜ ꯌꯦꯡꯗ꯭ꯔꯒ
ꯕꯣꯜ ꯌꯦꯡꯗ꯭ꯔꯗꯤ ꯇꯨꯝꯕ ꯉꯝꯗꯦꯕ
ꯑꯥ ꯑꯗꯨꯒ ꯇꯨꯝꯗꯤ ꯇꯨꯝꯅꯤꯡꯕ
ꯍꯣꯏ
ꯆꯤꯁ ꯀꯣꯟꯅ ꯌꯦꯡꯕ ꯌꯥꯏꯗꯅ
ꯅꯪ ꯅꯪꯁꯦ ꯌꯥꯝꯅ ꯏꯀꯥꯏꯕ ꯃꯥꯂꯤꯅꯦ
ꯍꯥꯏꯕꯗꯤ
ꯅꯪ ꯌꯥꯝ ꯏꯀꯥꯏꯕ ꯃꯥꯜꯂꯦꯕ ꯑꯩꯉꯣꯟꯗ
ꯀꯩꯒꯤ
ꯅꯪꯅ ꯅꯁꯥ ꯋꯥ ꯉꯥꯡꯔꯒꯦꯜ ꯑꯗꯨꯝ ꯅꯣꯛꯂꯒ ꯂꯩꯕꯗꯣ
ꯑꯥ ꯏꯀꯥꯏꯗꯦꯍꯦ
ꯑꯗꯨꯝ ꯑꯗꯨ ꯀꯩꯅꯣ ꯀꯩꯅꯣꯝ ꯍꯥꯏꯒꯦꯅꯦ
ꯀꯩꯅꯣꯝ ꯍꯪꯒꯦ ꯅꯪꯁꯦ ꯇꯝꯄꯥꯛꯇꯒꯤꯔ ꯆꯤꯡꯗꯒꯤꯔꯥ
ꯆꯤꯡꯗꯒꯤꯅꯦ
ꯎꯝ ꯑꯦꯔꯤꯌꯥꯗꯣ ꯀꯔꯝꯕ ꯑꯦꯔꯤꯌꯥꯗꯅꯣ
ꯍꯥꯏꯕꯗꯤ
ꯑꯦꯛꯖꯦꯛ ꯅꯠꯇꯕꯀꯣ ꯑꯦꯔꯤꯌꯥꯗꯣ ꯀꯔꯝꯕ ꯑꯦꯔꯤꯌꯥꯗꯅꯣ
ꯎ ꯀꯔꯤ ꯍꯥꯏꯁꯤꯔꯥ ꯑꯁ ꯍꯥꯏꯕ ꯈꯪꯗꯦꯍꯦ ꯑꯗꯨ ꯅꯪꯗꯤ
ꯑꯩꯁꯨ ꯆꯤꯡꯗꯒꯤꯅꯤ ꯀꯣꯝꯂꯥ ꯀꯣꯝꯂꯥ ꯌꯥꯝꯕ ꯃꯐꯝꯗꯣ
ꯑꯥ ꯈꯪꯉꯦ ꯈꯪꯉꯦ ꯑꯩ ꯈꯪꯉꯦ
ꯅꯪꯗꯤ
ꯎꯝ ꯑꯩꯈꯣꯏꯒꯤꯗꯤ ꯑꯁ ꯈꯪꯗꯦ ꯑꯩꯈꯣꯏꯗꯤ ꯍꯥꯏꯕ ꯈꯪꯗꯦ
ꯑꯧꯎꯁꯀꯥꯠꯗꯔ
ꯎꯝ
ꯅꯠꯇ꯭ꯔꯒ ꯖꯨꯄꯤꯇꯥꯔꯗꯒꯤ ꯂꯥꯛꯄ꯭ꯔ
ꯑꯗꯨꯅꯦ ꯑꯥꯗꯒꯤ ꯂꯥꯛꯄꯅꯦ
ꯑꯗꯨꯅꯤꯅꯦ ꯅꯪ ꯏꯀꯥꯏꯕꯗꯣ
ꯎꯝ
ꯑꯗꯣ ꯅꯪ ꯀꯣꯂꯦꯖ ꯇꯝꯃꯤꯕꯣ
ꯍꯣꯏ ꯇꯝꯃꯦ
ꯁꯦꯀꯦꯟ ꯌꯔ ꯀꯣ
ꯎꯝ ꯑꯗꯨꯅꯦ ꯅꯪ ꯌꯥꯝ ꯍꯩꯌꯦꯍꯦ
ꯅꯪ ꯉꯁꯥꯏ ꯍꯥꯏꯗꯨꯗꯤ
ꯑꯣ
ꯑꯗꯨꯒ ꯅꯪ ꯑꯗꯨꯒ ꯅꯪꯒꯤ ꯆꯍꯤꯗꯨꯒ꯫
ꯑꯩꯒꯤ ꯆꯍꯤꯗꯨꯒ ꯃꯅꯕ꯭ꯔꯥ꯫
ꯑꯩ ꯈꯪꯉꯦꯕ꯫
ꯑꯣ ꯑꯁ ꯌꯥꯝ ꯍꯩꯌꯦꯍꯦ ꯑꯗꯨꯗꯤꯅꯣ꯫
ꯑꯁ ꯑꯩꯁꯦ꯫
ꯌꯥꯝ ꯍꯩꯕ ꯅꯨꯄꯥꯔꯥ ꯅꯪꯁꯦ꯫
ꯑꯩꯁꯦ ꯐꯤꯂꯣꯁꯣꯐꯤꯅꯤ ꯀꯩꯅꯦ ꯐꯤꯂꯣꯐꯤꯚ ꯆꯥꯞ ꯃꯅꯕꯅꯤ꯫
ꯋꯥ ꯌꯥꯝ ꯅꯩꯕ ꯅꯨꯄꯥꯅꯤ ꯑꯗꯨꯗꯤ꯫
ꯑꯗꯨꯗꯤ ꯑꯩꯉꯣꯟ ꯑꯩꯉꯣꯟꯗ ꯑꯣꯏꯅ ꯌꯨꯝ ꯄꯥꯟꯁꯤꯕ ꯑꯩꯈꯣꯏꯅꯤ꯫
ꯆꯁ ꯑꯗꯨꯃꯥꯏꯅ ꯇꯧꯁꯦꯅ ꯈꯟꯕ ꯑꯩꯁꯨ꯫
ꯑꯁ ꯑꯗꯨꯗꯤ ꯅꯪꯒꯤ ꯋꯥꯈꯜꯗ ꯑꯩ ꯑꯩꯒꯤ ꯋꯥꯈꯜ꯫ ꯆꯥꯃꯅ ꯊꯨꯒ꯫ ꯑꯗꯨꯗꯤ ꯑꯩꯈꯣꯏ ꯑꯅꯤ ꯄꯨꯜꯂꯗꯤ꯫ ꯀꯔꯤ ꯊꯣꯛꯀꯅꯤ꯫
ꯈꯪꯗ꯭ꯔꯦ ꯅꯪ ꯍꯥꯏꯔꯣ꯫
ꯏꯁꯤꯡ ꯊꯣꯛꯀꯦꯔꯥ ꯃꯥꯏ ꯊꯣꯛꯀꯦꯔꯥ꯫ ꯃꯩꯊꯣꯛ꯫
ꯃꯥꯏ ꯃꯥꯏ ꯃꯥꯏꯊꯣꯛꯅꯤꯡꯉꯥꯏ ꯃꯥꯜꯂꯦ꯫
ꯃꯥꯏ ꯍꯥꯏꯒꯅꯨ ꯃꯩ ꯃꯩ ꯍꯥꯏꯌꯣ꯫
ꯃꯩ ꯑꯗꯨꯅꯦ꯫
ꯃꯥꯏ ꯍꯥꯏꯗꯤ ꯑꯩꯈꯣꯏꯒꯤ ꯂꯨꯛꯁꯇꯨꯅꯦꯕ꯫
ꯑꯥꯥ ꯑꯥ ꯑꯥ ꯑꯥ ꯑꯗꯨꯅꯦ ꯃꯩ ꯃꯩ ꯑꯗꯨꯅꯦ꯫ ꯑꯁ ꯅꯪ ꯌꯥꯝ ꯍꯩꯍꯦ꯫
ꯈꯪꯕꯗꯣ ꯇꯥꯛꯆꯕꯅꯤꯗꯣ꯫
ꯑꯗꯨꯅꯦ ꯌꯥꯝꯅ ꯅꯨꯡꯉꯥꯏꯖꯔꯦ꯫
ꯑꯗꯨꯒ꯫ ꯑꯥ ꯗꯥꯏꯂꯣꯛ ꯅꯪ ꯗꯥꯏꯂꯣꯛ ꯑꯃ ꯄꯤꯕꯤꯌꯣꯅꯦ꯫
ꯑꯁ ꯑꯩ ꯗꯥꯏꯂꯣꯛꯒꯨꯝꯕꯗꯤ ꯍꯩꯇꯦꯍꯦ꯫
ꯕꯣꯅꯤꯒꯤ ꯗꯗꯥꯏꯂꯣꯛ ꯇꯧꯒꯦ꯫
ꯇꯧꯔꯣ ꯅꯪ ꯇꯧꯔꯣ ꯑꯗꯨꯗꯤ꯫
ꯎꯝ ꯑꯩꯗꯤ ꯇꯧꯕ ꯍꯥꯏꯇꯦꯍꯦ꯫
ꯀꯩꯒꯤ ꯕꯣꯅꯤꯒꯤ ꯗꯥꯏꯂꯣꯛ ꯂꯩꯌꯦ ꯍꯥꯏꯔꯒ꯫ ꯍꯩꯕꯗꯤ ꯅꯪ ꯈꯪꯕ꯫
ꯑꯗꯨꯗꯤ ꯑꯩ ꯍꯥꯏꯕꯤꯒꯦ꯫
ꯀꯔꯝꯕ ꯁꯅꯝꯗꯨꯔ ꯑꯩ ꯀꯥꯎꯈ꯭ꯔꯦꯕ ꯑꯗꯨ ꯃꯥꯅ ꯍꯥꯏꯔꯤꯗꯣ꯫
ꯎꯝ꯫
ꯑꯣ ꯒꯤꯅꯤ ꯁ꯭ꯔꯤꯀꯣꯠ ꯍꯥꯏꯗꯣ ꯈꯪꯕ꯭ꯔꯣ꯫
ꯍꯥꯥ꯫
ꯑꯣ ꯒꯤꯅꯤꯁꯤꯔꯤꯀꯣꯠ ꯍꯥꯏꯕ ꯈꯪꯕꯔꯣ꯫
ꯈꯪꯗꯦ꯫
ꯑꯗꯨꯒꯤ ꯗꯥꯏꯂꯦꯛꯇꯣ ꯫ ꯕꯣꯅꯤꯅ ꯈꯔ ꯀꯃꯥꯏꯅ꯫ ꯑ ꯈꯔ ꯚꯦꯠꯀꯤ ꯇꯥꯏꯞ ꯚꯦꯠꯀꯤ ꯇꯥꯏꯞꯇ ꯈꯔ ꯉꯥꯎꯁꯤꯟꯅꯕ ꯍꯥꯏꯇꯥꯔꯦꯀꯣ꯫
ꯑꯥ꯫
ꯑꯗꯨꯒ ꯀꯥꯏꯀꯨꯅ ꯌꯥꯝꯅ ꯂꯥꯏꯔꯤꯛ ꯍꯩꯕ꯫ ꯑꯗꯨꯒ ꯃꯥ ꯃꯥꯒꯤ ꯃꯇꯧꯗꯨ ꯌꯥꯝ ꯆꯝꯕꯀꯣ꯫
ꯎꯝ꯫
ꯃ ꯀ ꯀꯥꯏ ꯀꯣ ꯀ ꯀꯩ ꯀꯨꯗ꯫ ꯕꯣꯅꯤꯅꯪ ꯍꯥꯏꯕꯤꯌꯣ ꯫ ꯗꯤꯅꯦꯁ ꯔꯦꯀꯣꯔꯠ ꯍꯥꯏꯁꯦ ꯋꯥꯔꯜꯗ ꯔꯦꯀꯣꯔꯠꯇ ꯂꯩꯌꯦꯅ ꯗꯤꯅꯦꯁ ꯔꯦꯀꯣꯔꯠ꯫
ꯎꯝ ꯈꯪꯕꯒꯨꯝꯗꯤ ꯇꯧꯋꯦ ꯑꯗꯨ ꯑꯣꯏꯔꯁꯨ
ꯑꯗꯨ ꯑꯩ ꯍꯩꯕꯤꯔꯦꯕ ꯃꯇꯦꯛ ꯑꯃ ꯇꯧꯔꯤꯒꯦꯕ
ꯇꯑꯣ ꯇꯧꯑꯣ ꯇꯥꯕꯤꯒꯦ꯫
ꯑꯣ ꯐꯣꯟꯗ ꯑꯣꯏꯅ ꯍꯩꯅꯤꯀꯣ ꯑꯁꯦꯡꯕꯗꯨꯗꯤ ꯍꯥꯏꯕ ꯉꯝꯃꯦꯣꯏꯀꯣ꯫
ꯍꯣꯏ ꯍꯣꯏ ꯍꯥꯏꯌꯣ꯫
ꯍꯩ ꯒꯦꯅꯦꯁ ꯔꯦꯒꯣꯠ
ꯅꯪ ꯅꯪ ꯑꯁꯤ ꯂꯝꯕꯤꯗ ꯁꯤ ꯂꯝꯕꯤꯗ ꯀꯣꯏꯂꯥ ꯀꯣꯏꯂꯥ ꯊꯥꯡ ꯑꯁꯤ ꯀꯤꯂꯣꯃꯤꯇꯔ ꯀꯨꯟ ꯆꯪꯕꯁꯦ ꯀꯣꯏꯂꯥ ꯗ꯭ꯔꯝ ꯀꯌꯥ ꯆꯪꯉꯤ ꯅꯪ ꯈꯪꯕ꯭ꯔꯣ?
ꯑꯥ ꯑꯥ ꯑꯥ ꯑ ꯑ
ꯍꯪꯕꯣ
ꯈꯪꯉꯦ ꯈꯪꯉꯦ ꯍꯧꯖꯤꯛꯇꯤ ꯈꯪꯉꯦ ꯍꯣꯏ
ꯌꯥꯝ ꯌꯥꯝꯅ ꯀꯃꯥꯏ ꯍꯥꯏꯒꯦꯔ ꯀꯥꯏꯀꯨꯗ ꯌꯥꯝꯅ ꯑꯦꯒꯦꯟꯁ ꯇꯧꯒ ꯇꯥꯏ ꯇꯨ ꯀ꯭ꯔꯃꯥꯟ ꯇꯧꯕꯗ
ꯑꯣ ꯑꯗꯨꯅꯦ꯫
ꯗꯥꯏꯂꯣꯛ ꯅꯪ ꯌꯥꯝ ꯍꯩꯌꯦꯗꯅ
ꯑꯗꯨ ꯀ ꯂꯧ ꯍꯥꯛꯇꯅꯤ ꯈꯥꯡꯕ
ꯑꯇꯣꯞꯄ ꯗꯥꯏꯂꯣꯛꯁꯨ ꯈꯪꯔꯝꯒꯅꯤ꯫
ꯑꯇꯣꯞꯄꯗ ꯂꯣꯛꯇꯤ ꯈꯥꯡꯗꯦ꯫
ꯈꯔꯝꯒꯅꯤ ꯅꯪ ꯍꯥꯏꯕ ꯇꯟꯕ ꯑꯣꯏꯔꯝꯅꯤ꯫
ꯑꯝ ꯑꯃ ꯂꯩ ꯄꯣꯁ
ꯍꯥꯏꯌꯥ
ꯕꯣꯅꯤꯅ ꯃꯩꯁꯂꯝ ꯀꯞꯅꯦꯕ
ꯑꯣ
ꯅꯝꯃꯅꯦꯕ ꯃꯣꯏꯁꯦꯀꯣ ꯑꯗꯨꯒ ꯃꯣꯏꯒꯤꯁꯦ ꯄꯨꯔꯥ ꯏꯂꯤꯒꯜꯒꯤ ꯏꯂꯤꯒꯜ ꯍꯥꯏꯗꯤ ꯏꯂꯤꯒꯜ ꯍꯥꯏꯗꯤ ꯈꯪꯉꯤꯅꯦ꯫ ꯃꯩꯒꯤꯁꯦ ꯌꯥꯝꯅ ꯑꯣꯐꯤꯁꯦꯜꯗꯤ ꯅꯠꯇꯦꯕ ꯃꯣꯏꯅ
ꯎꯝ ꯎꯝ ꯎꯝ ꯎꯝ
ꯃꯣꯏꯅ ꯆꯠꯁꯤꯟ ꯍꯥꯏꯗꯤ ꯑ ꯀꯃꯥꯏꯅ ꯍꯥꯏꯒꯗ ꯂꯨꯅ ꯇꯧꯕꯗꯣ ꯃꯤ ꯃꯃꯥꯡꯗꯀꯣ ꯑꯗꯨꯒ ꯃꯣꯏꯅ ꯐꯤꯂꯝ ꯅꯝꯕ ꯁꯥꯔꯒ ꯏꯟꯇꯔꯚꯤꯌꯨ ꯑꯃꯗ ꯆꯪꯉꯤꯀꯣ
ꯑꯣ
ꯃꯊ ꯪ ꯃꯊꯪ ꯑꯗꯨꯝ ꯆꯪꯉꯦ꯫ ꯑꯗꯨꯗ ꯀꯕꯣꯛ ꯂꯩꯅꯦ ꯃꯥꯅꯦ ꯑꯗꯨꯒꯟ ꯊꯪꯕ ꯏ ꯏꯟꯇꯔꯚꯤꯌꯨ ꯆꯪꯉꯕ ꯕꯣꯅꯤ ꯕꯣꯅꯤꯒꯤ ꯃꯥꯒꯤ ꯇꯥ ꯑꯃ ꯂꯥꯛꯑꯦꯕꯣ꯫ ꯅꯪꯒꯤ ꯃꯤꯡ ꯃꯤꯡ ꯃꯤꯡ ꯏꯟꯇ꯭ꯔꯣꯗ꯭ꯌꯨꯁ ꯑꯗꯨꯝ ꯇꯧꯑꯣ ꯍꯥꯏꯕꯗꯣ ꯑꯗꯨꯝ ꯍꯥꯏꯌꯦꯕ ꯑꯗꯨꯒ ꯐꯣꯅꯤꯒꯤ ꯃꯃꯤꯡ ꯍꯥꯏꯕꯗꯣ ꯇꯣꯝꯊꯤꯟ ꯀꯦꯃꯦꯔꯨꯟ ꯍꯥꯏꯗꯅ
ꯑꯗꯨ ꯑ ꯑꯗꯨꯗꯤ
ꯇꯣꯝꯐꯤꯟ ꯀꯦꯃꯦꯔꯨꯟ ꯍꯥꯏꯗꯣ ꯇꯣꯝꯊꯤꯟꯒ ꯀꯦꯃꯦꯔꯨꯟ ꯀꯝꯕꯥꯏ ꯀꯝꯃꯨꯅꯁꯟꯗ ꯌꯦꯡꯉꯨꯅꯦ
ꯍꯣꯏ ꯑꯗꯨꯗꯣ ꯎꯝ ꯚꯏꯔꯦꯜꯗꯤ ꯑꯗꯨꯝ ꯆꯠ ꯑ ꯑꯗꯨ ꯑꯣꯏꯔꯁꯨ ꯈꯪꯗꯦ ꯑꯩꯗꯤ ꯀꯔꯤ ꯍꯥꯏꯖ꯭ꯔꯥ
ꯀꯕꯣꯛꯂꯩ ꯈꯪꯕꯔꯣ ꯀꯕꯣꯛꯂꯩ
ꯎꯝ ꯎꯝ ꯎꯝ
ꯑꯣ ꯂꯄ ꯑꯁ ꯍꯕ ꯗꯤ ꯗꯁꯥꯅꯤ ꯍꯥꯏꯕ ꯅꯨꯄꯥꯗ
ꯑꯣ
ꯃꯗꯣ ꯑꯗꯨ ꯅꯨꯄꯥꯗꯣ ꯊꯉꯥ ꯃꯅꯤ ꯔꯕꯨ ꯌꯥꯝ ꯆ ꯄꯨꯃꯤꯁ
ꯎꯝ ꯍꯥꯏꯌꯣ
ꯑꯗꯨꯒ ꯃꯥꯒꯤ ꯁꯤꯕ ꯁꯥꯕꯅꯦꯕ ꯁꯤ ꯁꯥꯥꯗ ꯍꯥꯏꯗꯤ ꯄꯩꯁꯥ ꯗꯨꯕꯨꯗꯤ ꯊꯥꯗꯩꯅꯦ
ꯎꯝ
ꯑꯗꯣ ꯃꯤ ꯑꯇꯣꯞꯄꯁꯤꯡꯅ ꯑꯇꯩ ꯑꯇꯩꯁꯤꯡ ꯃꯤ ꯑꯇꯣꯞꯄꯁꯤꯡꯅ ꯄꯩꯁꯥ ꯑꯆꯧ ꯑꯆꯧ ꯑꯗꯨꯝ ꯊꯥꯗꯒꯦꯕ
ꯎꯝ
ꯑꯗꯨꯒ ꯂꯥꯁꯇ ꯃꯃꯥꯏꯗꯨꯀꯣ
ꯎꯝ
ꯆꯥꯟꯗꯤ ꯊꯥꯔ ꯏ ꯀꯔꯤꯅꯣ ꯃꯥꯒꯤꯁꯤ ꯃꯤ ꯃꯌꯥꯝꯅ ꯁꯤꯈ꯭ꯔꯦꯅ ꯈꯟꯕꯅꯦꯀꯣ ꯑꯗꯣ ꯃꯥ ꯁꯤꯕ ꯁꯥꯕꯀꯣ ꯃꯃꯥꯏꯗꯣ ꯆꯟꯗꯤ ꯑꯣꯏꯅ ꯊꯥꯕꯀꯣ ꯑꯗꯨ ꯅꯥꯔꯕꯅꯤꯅ ꯑꯣ ꯃꯥꯅ ꯍꯥ ꯏ ꯑꯦ ꯀꯔꯤꯅꯅꯤ ꯄꯩꯁꯥ ꯆꯠ ꯍꯥꯏꯗꯤ ꯑꯇꯣꯞꯄ ꯀꯩꯅꯣ ꯑꯥ ꯆꯦꯒꯤꯗꯣ
ꯎꯝ ꯎꯝ
ꯀꯔꯤꯒꯤꯅꯣꯅꯦ ꯈꯔ ꯆꯥꯎꯑꯣ ꯑꯗꯨꯗꯣ ꯈꯔ
ꯑ ꯑꯗꯨꯅꯦ ꯑ ꯎꯝ ꯎꯝ ꯎꯝ ꯈꯪꯉꯦ ꯈꯪꯉꯦ ꯈꯪꯉꯦ ꯆꯟꯗꯤ ꯅꯠꯇꯕ ꯈꯔ ꯄꯩꯁꯥ
ꯈꯔ ꯆꯥꯎꯕ ꯄꯩꯁꯥꯀꯣ ꯍꯥꯏꯗꯤ ꯍꯟꯗ꯭ꯔꯦꯠꯀꯨꯝꯕ ꯇꯨ ꯍꯟꯗ꯭ꯔꯦꯠꯀꯨꯝꯕ ꯑꯩ ꯀꯔꯤꯒꯤ ꯃꯤ ꯈꯔꯆꯕ ꯊꯥꯕ ꯌꯥꯗ꯭ꯔꯣ ꯍꯥꯏꯗꯧ ꯃꯥꯅ
ꯎꯝ ꯅꯤꯡꯁꯤꯡꯉꯦ ꯅꯤꯡꯁꯤꯡꯉꯦ ꯃꯥꯒꯤ ꯁꯛ ꯑꯗꯣ ꯍꯧꯖꯤꯛ ꯑꯩ ꯑꯩꯒꯤ ꯃꯤꯠꯇ ꯂꯣꯏ ꯎꯔꯝꯃꯦ
ꯀꯕꯣꯂꯩꯁꯤ ‌ꯌꯥꯝꯅ ꯌꯥꯝꯅ ꯗꯥꯏꯂꯣꯒ ꯐꯕ ꯃꯥꯅꯦ ꯌꯨꯝ ꯄꯟꯗꯔ꯭ꯤꯌꯦ
ꯌꯨꯝ ꯄꯥꯟꯗꯦ
ꯍꯣꯏ ꯌꯨꯝ ꯄꯥꯝꯗꯦ
ꯑꯣ
ꯈ ꯪꯗꯦ ꯀꯔꯤꯒꯤꯅꯣ ꯗꯥꯏꯂꯣꯛ ꯐꯖꯃꯟꯕꯒꯤꯅ ꯐꯪꯗꯦ
ꯑꯩ ꯑꯣꯏꯅ ꯄꯥꯟꯝꯁꯦ ꯑꯗꯨꯗꯤ
ꯍꯣꯏ ꯄꯥꯟꯊꯣꯛꯈ꯭ꯔꯣ ꯅꯣꯏ
ꯄꯥꯟꯊꯣꯛꯈ꯭ꯔꯦ ꯑꯦ ꯄꯥꯟꯊꯣꯛꯈ꯭ꯔꯦ ꯍꯥꯏꯌꯦ
ꯑꯉꯥꯡ ꯑꯉꯥꯡ ꯃꯁꯛꯇꯤ ꯌꯥꯝ ꯐꯖꯔꯝꯃꯅꯤ
ꯐꯖꯔꯝꯅꯦ ꯍꯣꯏ
ꯑꯗꯨ ꯅꯪꯁꯨꯣ ꯐꯥꯏꯗꯔ ꯃꯅꯤꯗꯝꯁꯨ
ꯀꯜꯖꯔꯝꯒꯅꯤ
ꯅꯪ ꯍꯥꯏꯌꯨꯅꯦ
ꯑ ꯑꯩꯗꯤ ꯐꯖꯗꯤꯦꯍꯦ ꯑꯗꯨꯒ ꯀꯕꯣꯛ ꯂꯩꯗꯤ ꯌꯥꯝ ꯐꯖꯩꯍꯦꯗꯅ
ꯍꯣꯏ ꯑꯗꯨꯣ ꯑꯩꯏꯅꯦꯗꯤꯥ ꯍꯦꯂꯒ
ꯆ ꯑ ꯀ